ꯍꯜꯂꯣ
ꯎꯝ ꯆꯦ ꯇꯥꯔꯕ
ꯇꯥꯏ ꯇꯥꯏ
ꯊꯤꯒ ꯀꯣꯜꯗꯤ ꯀꯁꯨꯥ ꯌꯥꯝ ꯀꯟꯗ ꯂꯔꯝꯗꯧꯗꯤ ꯃꯥꯟꯗ ꯌꯥꯝꯃꯕꯗ ꯑꯃ ꯀꯣꯜ ꯀꯩꯁꯨ ꯌꯥꯝ ꯀꯟ ꯂꯩꯔꯝꯗꯧ ꯃꯥꯟꯗ꯭ꯔꯦ ꯑꯃ ꯑꯅꯤꯒꯨꯝꯕ ꯈꯛꯇꯪ ꯉꯥꯏꯔꯝꯗꯧ ꯃꯥꯜꯂꯦ ꯆꯤꯆꯦ ꯑꯩꯈꯣꯏꯕꯥꯟꯅꯤꯖꯦ
ꯑꯧ ꯑꯗꯨꯝ ꯑꯅꯤꯔꯛ ꯀꯨꯝꯕꯗꯤ ꯁꯥꯡꯒ꯭ꯔ ꯗꯥꯏꯅꯦ
ꯑꯥ ꯃꯥꯏ
ꯑꯗꯨꯃꯥꯏꯅ ꯁꯥꯒꯦ
ꯃꯁꯤꯡꯗꯣ ꯈꯪꯍꯧꯗꯕꯅꯤꯅ
ꯍꯣꯏ ꯑꯗꯨꯝ ꯀꯨꯏꯖꯨ ꯀꯨꯏꯈ꯭ꯔꯦꯗꯅꯀꯣ ꯕꯥꯏ ꯃꯤꯅ ꯊꯪꯅ ꯊꯪꯅꯅ ꯇꯧꯔꯝꯃꯗꯤ ꯈꯪꯗꯧꯕ
ꯎꯝ ꯃꯤꯁꯅ ꯍꯥꯏꯗꯤ ꯍꯥꯏꯔꯝꯕꯅꯤ ꯁꯥꯟꯅꯒꯤꯕ ꯃꯁꯤꯡꯗꯣ ꯕꯣꯏ ꯑꯃꯗ ꯏꯁꯤꯜꯂ ꯊꯝꯍꯧꯅ
ꯍꯥꯥ ꯑꯁ ꯑꯗꯨꯗꯤꯩ ꯑꯦꯛꯖꯥꯝꯅꯦꯅꯅꯦ ꯍꯟꯗꯛꯇꯤ ꯄ꯭ꯔꯦꯁꯔ ꯌꯥꯝ ꯄꯤꯌꯦꯕ ꯋꯥꯕꯗ ꯋꯥꯕꯗ ꯂꯥꯏꯔꯤꯛꯄꯨ ꯄꯒꯗ꯭ꯔꯥ ꯍꯔꯕꯦꯔꯤꯌꯝ ꯁꯦꯝꯒꯗ꯭ꯔꯥ
ꯎꯝ ꯎꯝ ꯎꯝ
ꯃꯥꯥ꯭ꯔꯛ ꯆꯥꯃꯅꯤꯗꯅ ꯊꯥꯏꯗꯣ
ꯍꯣꯏ
ꯑꯁ ꯑꯗꯨꯅ ꯃꯤꯠꯀꯖꯦ ꯑꯁ ꯄ꯭ꯔꯦꯈꯥ ꯍꯜꯂꯛꯄꯗꯒꯗꯤ ꯂꯣꯏꯔꯦ ꯁꯛꯀꯗꯤ ꯏꯕꯦꯝꯃ
ꯑꯗꯨ ꯅꯣꯡꯃꯗ ꯄꯨꯂꯞ ꯇꯧꯁꯟꯕꯁꯨ ꯋꯥꯏꯑꯕ ꯈꯔ ꯈꯥꯏꯗꯣꯛꯄꯤꯔ꯭ꯔꯥ ꯇꯧꯔꯗꯤ
ꯑꯈꯣꯏ ꯍꯥꯟ ꯅ ꯐꯥꯁ ꯁꯦꯃꯤꯁꯇꯔ ꯕꯥꯎ ꯄꯤꯈꯔꯦ ꯐꯥꯁ ꯁꯦꯃꯤꯁꯇꯔ ꯑꯩꯍꯥꯟ ꯍꯥꯟꯅ ꯊꯥꯕꯗꯣ
ꯎꯝ
ꯀꯣꯔ ꯑꯅꯤ ꯑꯣꯏꯔꯒꯁꯨ ꯅꯨꯃꯤꯠ ꯅꯤꯅꯤ ꯈꯥꯏꯗꯣꯛꯑ ꯇꯧꯔꯝꯃꯦꯕꯀꯣ ꯑꯗꯨꯅ ꯀꯩꯁꯨ ꯋꯥꯗꯦꯕ ꯍꯥꯏꯗꯤ ꯀꯣꯔ ꯑꯃꯅ ꯉꯁꯤ ꯀꯣꯔ ꯑꯃꯅ ꯅ ꯍꯌꯦꯡ ꯇꯧꯔꯝꯃꯦꯕ
ꯎꯝ
ꯑꯁ ꯑꯗꯨꯒ ꯁꯦꯀꯦꯟ ꯁꯦꯃꯤꯁꯇꯔꯗꯩꯗꯤ ꯍꯧꯔꯦ ꯑꯗꯨꯝ
ꯑꯩꯈꯣꯏꯗꯤ ꯐꯥꯔꯁ ꯁꯦꯃꯤꯁꯇꯔꯗꯩ ꯑꯗꯨꯝ ꯄꯨꯟꯁꯤꯜꯂꯛꯑꯦꯗ
ꯎꯝ ꯍꯥꯏꯗꯤ ꯑꯗꯨ ꯀꯩꯅꯣ ꯇꯧꯕꯩꯅꯦ ꯑꯩꯈꯣꯏꯗꯩ ꯁꯦꯝꯗꯣꯛꯈ꯭ꯔꯤꯅꯦꯕ ꯑꯗꯨꯗꯣ ꯌꯥꯝ ꯋꯥꯔꯤꯉꯩꯗ ꯄꯨꯔꯛ ꯋꯥ ꯍꯧꯔꯣ
ꯀꯅ ꯃꯣꯏꯗꯁꯨ ꯀꯣꯝꯅꯕ ꯅꯣꯡꯃ ꯆꯪꯕ꯭ꯔꯦꯅ
ꯃꯥ ꯑꯁ ꯑꯗꯨꯅꯅꯦ ꯑꯀꯣꯟꯕꯩ ꯄꯔꯤꯈꯥꯗꯨꯒꯗꯤꯅꯦ ꯉꯥꯎꯔꯤ ꯐꯩꯔꯤꯗꯨꯅꯤ ꯊꯥꯏꯁꯦ ꯋꯥꯔꯕꯅꯤꯅ ꯑꯣꯖꯥꯁꯨ ꯋꯥꯔꯦ ꯑꯩꯈꯣꯏꯁꯨ ꯋꯥꯔꯦ ꯗꯣ
ꯍꯣꯏ
ꯑꯗꯩ ꯑꯣꯖꯥꯁꯤꯗ ꯉꯥꯏꯍꯥꯛꯇꯪ ꯑꯩꯈꯣꯏ ꯒꯦꯞ ꯂꯩꯕꯗꯨꯗ ꯒꯦꯞ ꯂꯩꯕꯅꯤꯅ ꯑꯆꯥꯄꯣꯠ ꯆꯥꯎ ꯁꯗꯤ ꯍꯥꯏꯕ ꯑꯗꯨꯑꯣꯏꯁꯨ ꯀꯅꯥꯅꯣ ꯆꯥꯕ ꯆꯥꯅꯤꯡꯉ ꯄꯔꯤꯈꯥ ꯍꯧꯗꯣꯔꯅꯤꯅ ꯂꯥꯏꯔꯤꯛ ꯑꯣꯏꯅ ꯄꯥ ꯂꯩ
ꯎꯝ ꯍꯣꯏ
ꯃꯣꯏꯗꯤ ꯆꯥ ꯒꯤꯂꯥꯁ ꯑꯃꯇ ꯂꯣꯏꯔꯁꯨ ꯊꯛꯑ
ꯎꯝ ꯆꯥꯛ ꯀ ꯆꯥ ꯗꯕꯤ ꯆꯠꯂꯗꯤ ꯑꯁ ꯇꯥꯅꯤ
ꯏꯟꯅꯦ ꯆꯥꯛꯇꯨꯁꯨ ꯆꯥ ꯅꯪ ꯑꯗꯨꯗꯅꯦ ꯍꯥꯊꯨ ꯊꯨꯇꯧꯃꯟꯗꯅꯅꯦ ꯇꯟ ꯑꯃ ꯆꯥꯔ ꯆꯠꯂꯦ ꯅꯍꯥꯟꯗꯣ
ꯎꯝ
ꯑꯗꯨꯒ ꯑꯣ ꯑꯥꯔ ꯑꯦꯁ ꯄꯨꯨ ꯊꯤꯠꯂ ꯄꯨꯕ ꯑꯩꯗꯤ ꯈꯔ ꯏꯁꯥꯁꯦ ꯄꯥꯔꯒ ꯌꯥꯝ ꯁꯣꯜꯂꯦꯕ ꯃꯁꯥꯒꯤ
ꯑꯝ ꯍꯣꯏ
ꯎꯆ ꯆꯤꯟꯖꯥꯛ ꯅꯥꯆꯤꯟ ꯂꯣꯏꯁꯤꯟꯈ꯭ꯔꯦ
ꯑ ꯂꯣꯏꯈꯤꯕꯁꯤꯅꯗꯤ ꯋꯥꯏꯗꯤ ꯁꯪꯉꯦ ꯑꯗꯨ ꯁꯝꯃꯔ ꯕꯔꯦ ꯀꯦꯁꯟ ꯀꯌꯥꯝ ꯁꯥꯡꯅ ꯂꯩ
ꯁꯤꯁꯦ ꯅꯨꯃꯤꯠ ꯇꯔꯥꯒ ꯀꯌꯥꯅꯣ ꯍꯥꯏꯕ ꯇꯔꯥꯅꯤ ꯀꯌꯥꯅꯣ ꯍꯥꯏꯕꯅꯤ ꯌꯥꯝ ꯀꯨꯏꯅꯕꯨꯗꯤ ꯂꯩꯇꯝꯅꯦ
ꯎꯝ
ꯖꯨꯂꯥꯏꯗꯩ ꯊꯅꯤ ꯍꯅꯦꯕ
ꯑꯣ ꯑꯣ ꯁꯝꯃꯔ ꯚꯦꯀꯦꯁꯟ ꯊꯥꯏ ꯑꯗꯨꯒꯥꯏ ꯌꯨꯝ ꯆꯠꯄ ꯀꯩ ꯁꯨꯝ ꯐꯪꯗꯧ ꯂꯩꯇꯦ
ꯎꯝ ꯍꯣꯏ ꯑꯦꯟ ꯍꯣꯏ ꯑꯦꯟ ꯁꯤ ꯁꯤ ꯂꯧꯔꯨꯕꯁꯤ ꯑꯩꯈꯣꯏꯅ ꯁꯣꯝꯗ ꯑꯩꯈꯣꯏꯗꯤ ꯍꯥꯟꯅ ꯑꯩꯈꯣꯏꯁꯨ ꯍꯥꯟꯅ ꯀꯩꯇꯧꯔꯖꯤ ꯁꯤ ꯅꯣꯏ ꯃꯃꯥꯡ ꯆꯍꯤꯗ ꯄ꯭ꯔꯦꯛꯇꯤꯀꯦꯜ ꯍꯥꯟꯅ ꯇꯧꯔꯒ ꯑꯦꯛꯖꯥꯝ ꯀꯣꯟ ꯊꯥꯕ꯭ꯔꯥ
ꯑ
ꯑ ꯑꯗꯨ ꯑꯗꯨꯅ ꯀꯣꯝꯗ꯭ꯔꯥ ꯑꯃꯔꯣꯝꯗ
ꯀꯣꯝꯃꯦ ꯀꯣꯝꯃꯦ ꯑꯗ ꯔꯤꯟꯗꯨꯁꯨ ꯐꯤꯛꯁ ꯇ ꯂꯩ ꯏꯅꯤꯅ
ꯍꯣꯏ ꯑꯗꯨꯃꯥꯏꯅ ꯇꯧꯕꯅ ꯅꯨꯡꯉꯥꯏꯑꯦꯕ ꯍꯥꯊꯨ ꯊꯨ ꯊꯨ ꯇꯧꯔꯒ ꯑꯗꯩ ꯍꯧꯖꯤꯛ ꯑꯦꯛꯖꯥꯝ ꯂꯣꯏꯔꯦ ꯇꯧꯕꯗꯤ ꯃꯣꯏꯅ ꯇꯥ ꯐꯤꯛꯁ ꯇꯧꯔꯛꯄꯗꯅꯦ ꯑꯗꯣ ꯈꯔ ꯑꯃꯅꯁꯨꯨꯝ ꯁꯨꯝ ꯆꯣꯟꯗꯒꯤ ꯆꯣꯟꯗꯒꯤ ꯁꯃ꯭ꯔ ꯚꯦꯀꯦꯁꯟ ꯁꯨ ꯄꯂꯥꯏ ꯂꯩꯔꯛꯇꯦꯕ ꯈꯪꯕ꯭ꯔꯥ ꯑꯥꯔꯁ ꯀꯥꯡꯕꯨꯅ ꯁꯨꯇꯤ ꯐꯪꯉ ꯀꯩꯅꯣ ꯇꯧꯈꯤꯗꯣꯏꯅꯤ ꯑꯗꯨꯅꯦ ꯐꯥꯔꯁ ꯁꯦꯀꯦꯟꯗꯤ ꯑꯩꯈꯣꯏ ꯁꯨꯇꯤ ꯁꯨꯡꯂꯩ ꯂꯩꯔꯛꯇꯦ ꯍꯥꯏꯗꯤ ꯍꯦꯛ ꯁꯤꯒ ꯂꯣꯏꯕꯒ ꯑꯗꯨꯝ ꯃꯣꯏꯒꯤ ꯀꯩꯅꯣ ꯍꯧꯈ꯭ꯔꯅꯦꯕ
ꯎꯝ ꯁꯨꯇꯤꯁꯦ ꯈꯤꯇꯪ ꯁꯥꯡꯅ ꯂꯩꯔꯗꯤ ꯑꯗꯨ ꯍꯣꯁꯇꯦꯜꯒꯤꯗꯤ ꯄꯩꯁꯥꯥꯁꯦ ꯑꯗꯨꯝ ꯀꯩꯁꯨꯝ ꯀꯛꯇꯕꯤꯗ ꯑꯗꯨꯝ ꯂꯧꯋꯦꯕ ꯁꯨꯇꯤ ꯊꯥꯒꯦꯔꯥ ꯊꯥꯔꯣꯏꯔꯥ
ꯑꯣ ꯅꯣꯏ ꯃꯤꯜ ꯒꯤꯗꯨꯔꯥ
ꯑꯥ ꯑꯗꯨꯅ ꯁꯨꯇꯤ ꯌꯥꯝ ꯆꯠꯄꯁꯦ ꯑꯩꯈꯣꯏ ꯌꯥꯝ ꯃꯥꯡꯖꯩꯌꯦꯕ
ꯃꯡ ꯉꯦ ꯑꯗꯨꯕꯨꯗꯤ ꯑꯣꯏꯁꯨ ꯁꯃꯥꯔ ꯕꯤꯛ ꯀꯦꯁꯟꯗꯗꯤ ꯂꯧꯗꯕ ꯑꯗꯨꯑꯣꯔꯁꯨ ꯂꯩꯅꯕ ꯌꯥꯎꯅꯤ ꯀꯥꯏꯇꯧꯋꯤ ꯑꯗꯨ ꯅꯣꯏꯒꯤꯗꯤ ꯍꯥꯞꯇꯦ ꯀꯩꯅꯣ ꯀꯩꯁꯨ ꯅꯣꯏ ꯁꯔꯨꯛꯇ ꯀꯁꯨ ꯍꯥꯕꯣ ꯃꯣꯏꯗ ꯅꯣꯏ ꯂꯩꯇ꯭ꯔꯒꯗꯤ
ꯑꯥ ꯍꯥꯞꯇꯦ ꯍꯥꯞꯇꯦ ꯑꯗꯨ ꯑꯩꯈꯣꯏ ꯂꯩꯇ꯭ꯔꯒꯗꯤ ꯍꯥꯞꯇꯦ ꯑꯗꯨ ꯄꯩꯁꯥꯗꯤ ꯑꯗꯨꯝ ꯆꯞ ꯃꯥꯟꯅ ꯂꯧꯗꯣ ꯅꯦ
ꯑꯗꯨꯗꯤ ꯅꯣꯏ ꯃꯥꯡꯖꯔꯦ
ꯃ ꯇꯅꯦ ꯑꯩꯈꯣꯏ ꯃꯥꯡꯖꯩ ꯍꯥꯏꯖꯦ ꯑꯅꯤꯒ ꯆ ꯇ꯭ꯔꯦꯠ
ꯄꯨꯂꯞꯅ ꯂꯩꯕ꯭ꯔꯕ ꯊꯥꯒꯤ ꯑꯣꯏꯅ
ꯊꯥꯒꯤ ꯑ
ꯍꯥꯏꯗꯤ ꯂꯩꯕꯒꯤ ꯂꯩꯕꯒꯤ ꯆꯥꯕꯒꯤ ꯄꯨꯂꯞ ꯄꯨꯜꯂꯒ
ꯂꯩꯕꯒꯤꯁꯦ ꯑꯩꯈꯣꯏꯅ ꯑꯍꯥꯟꯕꯗ ꯑꯦꯠꯃꯤꯁꯟ ꯇꯧꯀꯥꯟꯗ ꯐꯣꯔꯇꯤꯟ ꯊꯥꯎꯖꯟ ꯑꯗꯨꯃꯥꯏꯅ ꯇꯧꯈꯤꯗꯣꯏꯅꯦꯕ
ꯑꯣ ꯑꯗꯨꯅ ꯂꯣꯏꯔꯕꯕ
ꯎꯝ ꯑꯗꯨꯗꯨꯅ ꯂꯩꯕꯩ ꯈꯣꯠꯄꯩ ꯂꯣꯏꯔꯦ ꯑꯗꯨꯒ ꯆꯥꯕꯒꯤꯅꯤ ꯁꯤꯒꯤ ꯑꯅꯤ
ꯆꯥꯇ꯭ꯔꯦꯠ ꯍꯥꯏꯔꯣ ꯌꯥꯝ ꯐꯔꯛ ꯇꯥꯅ
ꯍꯣꯢ ꯍꯥ ꯍꯥ ꯍꯥ ꯍꯥ ꯆꯥꯇ꯭ꯔꯦꯠ
ꯆꯥꯝꯃꯉꯥꯗꯁꯨ ꯂꯧꯗꯅ ꯆꯥꯇ꯭ꯔꯦꯠ ꯑꯗꯨꯏꯅꯦꯕ ꯃꯣꯏ ꯅꯨꯃꯤꯠꯇꯕꯨꯗꯤ ꯌꯦꯡꯉꯛꯏ ꯑꯣꯏꯔꯝꯅꯤ
ꯍꯣꯏ
ꯍꯦꯟꯖꯥꯡꯗꯤ ꯑꯅꯤꯅꯤ ꯄꯤꯕ꯭ꯔꯥ ꯑꯗꯨꯝ
ꯑꯅꯤ ꯑꯅꯤ ꯄꯤꯕ ꯍꯥꯏꯁꯦ ꯃꯣꯔꯣꯛ ꯑꯀꯥꯕ ꯈꯔ ꯄꯤꯔꯛꯀꯅꯤ ꯑꯗꯨꯒ ꯄꯥꯐꯣꯔ ꯈꯔ ꯍꯥꯎꯔ ꯄꯤꯔꯛꯀꯅꯤ ꯑꯗꯨꯒ ꯏꯟꯖꯥꯡ ꯍꯥꯎꯕ ꯅꯨꯃꯤꯠꯇꯗꯤ ꯑꯃꯈꯛꯇꯪꯅꯦ ꯍꯥꯏꯗꯤ ꯉꯥꯒꯨꯝꯕ ꯌꯦꯔꯨꯝꯒꯨꯝꯕ ꯊꯣꯡꯕ ꯅꯨꯃꯤꯠꯇꯗꯤ ꯑꯃ ꯈꯇꯪ ꯑꯌꯨꯛꯄꯨꯗꯤ ꯍꯋꯥꯏꯒ ꯃꯣꯔꯣꯛ ꯑꯃ ꯑꯂꯨꯒ ꯀꯥꯡꯃꯦꯠꯇꯣ ꯑꯗꯨ ꯁꯣꯏꯗꯕꯤ ꯑꯗꯨꯝ ꯄꯤꯔꯛꯑꯅꯤ ꯍꯣꯏ ꯑꯗꯨꯗꯤ ꯑꯁ ꯇꯣꯏꯕ ꯏꯕ ꯅꯠꯇꯦ ꯆꯦ ꯑꯗꯨꯗꯤ ꯁꯨꯡꯁꯣꯏ ꯁꯣꯏꯗꯕꯤꯅꯦ ꯀꯝꯄꯜꯁ ꯖꯔꯤꯅꯦ ꯑꯗꯨꯗꯤ ꯁꯟꯗꯦ ꯅꯨꯃꯤꯠꯇ ꯈꯛꯇꯪꯅꯤ ꯎꯇꯤ ꯄꯤꯗꯣꯏ
ꯎꯝ ꯎꯇꯤꯗꯣ ꯑꯃꯨꯃꯨꯛꯁꯨ ꯌꯥꯝ ꯍꯥꯎꯋꯦꯀꯣ ꯑꯗꯨꯒ ꯍꯣꯢ ꯑꯩꯗꯤ ꯎꯇꯤ ꯈꯔ ꯍꯥꯎꯋꯦ ꯎꯇꯤ ꯈꯔ ꯈꯔꯍꯥꯎꯋꯦ ꯑꯗꯨꯝ ꯑꯗꯣ ꯍꯧꯖꯤꯛ ꯑꯕꯣꯛ ꯂꯂꯤꯇꯥꯕꯤ ꯂꯩꯇ꯭ꯔꯕꯅꯤꯅ ꯑꯕꯣꯛ ꯑꯃꯗꯨꯗꯤ ꯀꯌꯥ ꯀꯧꯅꯗꯦꯕꯀꯣ ꯀꯧꯅꯔꯒꯁꯨ ꯌꯥꯝ ꯄꯥꯛ ꯀꯧꯅꯗꯕ
ꯎꯝ
ꯎꯇꯤ ꯃꯉꯥꯏꯔꯦ ꯃꯣꯏꯗꯤ ꯍꯥꯎꯕ
ꯎꯇꯤ ꯎꯝ ꯎꯇꯤꯗꯤ ꯍꯥꯎ ꯑꯗꯨꯝ ꯃꯍꯤ ꯂꯥꯡꯕ ꯅꯨꯃꯤꯠꯀꯁꯨ ꯌꯥꯎꯋꯤꯗ ꯍꯣꯏ ꯑꯅꯝꯕꯅꯗꯤ ꯍꯥꯎꯒꯜꯂꯦ ꯎꯇꯤꯕꯨꯗꯤ
ꯑꯗꯨ ꯍꯋꯥꯏ ꯊꯣꯡꯕ ꯅꯨꯃꯤꯠꯁꯤꯗꯅꯤꯁꯦ
ꯀꯥꯞꯅꯤꯡꯉꯤ ꯌꯨꯝ
ꯎꯝ ꯌꯨꯝ ꯈꯪꯅꯤꯡ ꯈꯪꯅꯤꯡ ꯅꯤꯡꯁꯤꯡꯉꯏꯁꯦ ꯆꯤꯆꯦ ꯌꯨꯝ ꯆꯠꯇꯣꯏꯔꯣ ꯑꯗꯨꯝ ꯂꯩ ꯗꯣꯏꯔ
ꯑꯗꯣ
ꯆꯥꯕ ꯑꯣ ꯑꯩ ꯁꯝꯃꯔ ꯕ꯭ꯔꯦꯛ ꯊꯥꯔꯗꯤ ꯑꯦꯛꯖꯥꯝ ꯂꯣꯏꯔꯕꯃꯤꯅ ꯌꯨꯝ ꯆꯠꯇꯣꯏꯔꯁꯤ
ꯀꯥꯏꯗꯩꯅꯣꯗ ꯁꯃ꯭ꯔ ꯕ꯭ꯔꯦꯛ ꯊꯥꯏ ꯍꯥꯏꯔꯕꯅꯤ ꯅꯨꯡꯇꯤꯒꯤ ꯑꯣꯐꯤꯁ ꯀꯥꯗꯣꯏꯅꯤ ꯑꯣꯐꯤꯁꯇꯤ ꯑꯗꯨꯝ ꯁꯨꯇꯤ ꯂꯩꯇꯦꯕ
ꯎꯝ
ꯁꯤ ꯀꯅꯣꯒꯤ ꯑꯦ ꯕ꯭꯭ꯔꯣꯀꯤꯁꯦ ꯃꯣꯏ ꯀꯥꯕꯩ ꯌꯨꯝ ꯆꯠꯄꯒ ꯐꯪꯍꯪꯗꯦ ꯍꯣꯏ
ꯎꯝ ꯏꯟꯖꯥꯡ ꯆꯥꯕ ꯍꯥꯏꯁꯦ ꯑꯩꯈꯣꯏꯅ ꯑꯗꯨꯝ ꯅꯥꯀꯟꯗ ꯂꯩꯖꯔꯦ ꯑꯇꯣꯞꯄ ꯑꯆꯥꯄꯣꯠ ꯑꯗꯨꯒ ꯆꯥꯕ
ꯃꯤꯁꯨ ꯌꯥꯝꯕꯅꯤꯅ ꯅꯥꯊꯟ ꯆꯥꯒꯤꯁꯨ ꯌꯥꯔꯝꯃꯣꯏ ꯑꯗꯣ
ꯌꯥꯗꯦ ꯌꯥꯗꯦ
ꯎꯝ ꯖꯥꯏ ꯂꯩꯃꯤꯟꯅꯔꯕꯅꯤꯅ ꯑꯗꯨꯝ
ꯎꯝ ꯑꯗꯨꯝ ꯄꯨꯂꯞ ꯄꯨꯜꯂꯞ ꯑꯗꯨꯝ ꯆꯥꯃꯤꯟꯅꯔꯦ ꯈꯥꯏꯅꯔ ꯆꯥꯕꯁꯨ ꯌꯥꯎꯋꯦ ꯑꯗꯒꯤ ꯑꯔꯩꯕ ꯑꯗꯨꯃꯥꯏ ꯄꯨꯊꯣꯛꯑ ꯆꯥꯕꯁꯨ ꯌꯥꯎꯋꯦ
ꯎꯝ ꯅꯣꯏ ꯃꯅꯨꯡꯗ ꯀꯩꯅꯣ ꯀꯩꯀꯥ ꯁꯤꯖꯤꯟꯅꯕꯗꯤ ꯌꯥꯗꯕ꯭ꯔꯥ ꯕꯣꯏꯂꯔꯒꯨꯝꯕ
ꯑꯣ ꯕꯣꯏꯂꯔ ꯁꯤꯖꯤꯟꯅꯩꯌꯦ
ꯑꯣ ꯑꯗꯨꯒꯝ ꯕ ꯌꯥꯏꯗꯣ ꯐꯩ ꯏꯃꯥꯟꯅꯕꯤ ꯈꯔꯒꯤꯗꯤ ꯌꯥꯗꯕ ꯌꯥꯎꯋꯦꯕ
ꯑꯥ
ꯑꯗꯨ ꯅꯪ ꯃꯤꯒꯤꯒꯨꯝꯕ ꯆꯥꯅꯤꯡꯉꯁꯨ ꯑꯗꯨꯝ ꯌꯥꯏꯗꯀꯣ
ꯎꯝ ꯆꯥꯏ ꯃꯦꯒꯤꯒꯨꯝꯕ ꯑꯗꯨꯒꯨꯝꯕꯗꯤ ꯌꯥꯝ ꯇꯣꯏꯔꯦꯗ ꯆꯥꯛ ꯂꯥꯡꯉꯛꯄꯒ ꯑꯗꯨꯝ ꯍꯧꯔ ꯑꯗꯨꯝ ꯍꯧꯁ ꯂꯧꯒꯠꯂ ꯑꯗꯨ ꯆꯦꯔꯅ
ꯆꯍꯤ ꯀꯌꯥꯕꯨ ꯇꯝꯒꯦ ꯈꯜꯂꯤ ꯅꯪꯗꯤ
ꯑꯩꯁꯦ ꯐꯣꯔꯠ ꯏꯌꯥꯔꯗ ꯑꯗꯨꯝ ꯎꯝ ꯂꯣꯏꯁꯜ ꯐꯣꯔꯠ ꯇꯝꯗꯥꯔꯣꯏ ꯀꯩꯁꯨ
ꯎꯝ ꯐꯣꯔ ꯇꯝꯗꯔꯔꯣꯏ ꯍꯥꯏꯔꯕ
ꯎꯝ ꯎꯝ ꯑꯗ ꯑꯗꯨꯝ ꯂꯣꯏꯁꯤꯜꯂꯅꯦꯕ
ꯑꯣ ꯐꯣꯔꯠꯇ ꯂꯣꯏꯔꯅꯤꯕ
ꯑꯩꯁꯨ ꯐꯥꯏꯚ ꯁꯤꯛꯁꯇ ꯂꯣꯏꯁꯟꯒꯦꯗꯏꯅꯦ ꯊ꯭ꯔꯠ ꯏꯌ꯭ꯔ
ꯈꯜꯂꯤꯅꯦ ꯑꯗꯨꯝ ꯇꯝꯊꯈꯤꯁꯤꯔꯥ ꯅꯠꯇ꯭ꯔꯒ
ꯈꯜꯂꯣ ꯍꯧꯖꯤꯛ ꯈꯟꯕ ꯌꯥꯔꯤꯉꯩꯁꯤꯗ
ꯑ ꯑꯗꯨ ꯎꯝ ꯎꯝ ꯑꯗꯨ ꯇꯝꯕꯅꯦ ꯐꯥꯏꯚ ꯐꯥꯏꯚ ꯁꯤꯛꯁ ꯑꯗꯨꯐꯥꯎ ꯇꯝꯈꯤꯁꯤꯔꯥ ꯁꯚꯦꯟ ꯑꯩꯠ ꯗꯤ ꯀꯩꯁꯨ ꯇꯧꯅꯤꯡꯉ ꯗ꯭ꯔꯕ ꯏꯗꯤ
ꯐꯥꯏꯚ ꯁꯤꯛꯁꯄꯨꯗꯤ ꯑꯗꯨꯝ ꯁꯤꯌꯣꯔꯅꯤ ꯅꯪ ꯐꯥꯏꯚ ꯁꯤꯛꯁ ꯇꯝꯗ꯭ꯔꯗꯤ ꯀꯩꯅꯣ ꯇꯧꯔꯣꯏꯗꯅ ꯍꯥꯏꯗꯤ ꯁꯥꯔꯇꯤꯐꯤꯀꯦꯠ ꯐꯪꯉꯣꯏꯗꯅ
ꯍꯣꯏ
ꯐꯥꯏꯚ ꯁꯤꯛꯁꯇꯤ ꯇꯝꯗꯕ ꯌꯥꯔꯔꯣꯏ ꯁꯚꯦꯟ ꯑꯩꯠꯄꯨꯗꯤ ꯇꯝꯗ꯭ꯔꯁꯨ ꯌꯥꯔꯦ ꯑꯩꯁꯨ ꯁꯦꯕꯦꯟꯩ ꯇꯝꯃꯣꯏꯕ ꯀꯩꯁꯨ
ꯆꯍꯤꯗꯨ ꯑꯗꯨꯝ ꯃꯥꯥꯡꯗꯧ ꯃꯥꯟꯖꯜ ꯂꯛ ꯑꯕ
ꯃꯥꯅꯦ ꯁꯨꯝ ꯑꯩꯈꯣꯏꯅ ꯄꯩꯁꯥ ꯅꯨꯡꯁꯥ ꯄꯥꯏꯗꯅ ꯑ ꯌꯧ ꯇꯝꯊꯕ ꯉꯝꯕꯣꯏꯗꯤ ꯐꯕ ꯍꯥꯏꯗꯤ ꯏꯃꯥ ꯏꯄꯥ ꯄꯩꯁꯥ ꯄꯥꯏꯔꯤꯌꯦꯅꯀꯣ
ꯂꯥꯏ ꯑꯗꯨꯝ ꯇꯝ ꯂꯩꯒꯦꯅ ꯑ ꯑꯗꯨꯁꯨ ꯆꯠꯇ ꯅꯤꯅ
ꯑꯗꯨꯁꯨ ꯅꯠꯇꯕꯅꯤꯅ ꯍꯦꯛꯇ ꯊꯕꯛꯀꯨꯝꯕꯗꯤ ꯊꯤꯅꯤꯡꯉꯦꯕ ꯑꯗꯒꯤ ꯆꯍꯤ ꯅꯧ ꯉꯥꯏ ꯁꯤꯗ ꯁꯨꯝ ꯍꯧꯖꯤꯛꯇꯤ ꯌꯧꯅ ꯈꯔ ꯉꯟꯅ ꯊꯕꯛ ꯐꯪꯍꯧꯔꯒꯗꯤꯀꯣ
ꯍꯣꯏ
ꯆꯄꯥꯏ
ꯆꯦ ꯊꯪꯒꯦꯀꯣ ꯑꯃ
ꯊꯝꯃꯣ ꯊꯝꯃꯣ